ꯑꯥꯎ ꯇꯥꯔꯕꯣ
ꯍꯣꯏ ꯇꯥꯔꯦ
ꯀꯩꯗꯧꯔꯤꯅꯣ
ꯑ ꯁꯤꯗ ꯐꯝꯌꯦ ꯇ ꯇꯥꯕ꯭ꯔꯣ ꯍꯣꯏ ꯆꯥꯔꯦ ꯅꯪꯗꯤ ꯇꯕ꯭ꯔꯣ
ꯀꯔꯤ ꯃꯊꯦꯜ ꯆꯥꯔꯒꯦ ꯑꯩꯈꯣꯏ ꯁ ꯑꯩꯈꯣꯏ ꯏꯇꯥꯎꯕꯤꯁꯤꯕꯣ
ꯉꯁꯤꯁꯦ ꯀꯩꯅꯣ ꯆꯥꯏ ꯍꯋꯥꯏ ꯊꯣꯡꯕ ꯆꯥꯏ
ꯍꯥꯎꯕ꯭ꯔꯣ ꯉꯁꯤꯒꯤ ꯑꯦꯟꯖꯥꯡꯗꯣ
ꯍꯥꯎꯋꯏꯗ ꯍꯋꯥꯏ ꯍꯋꯥꯏꯒ ꯁꯨꯞ ꯁꯨꯞ
ꯕꯣꯜ ꯌꯦꯡꯉꯣꯏꯗ꯭ꯔꯣ ꯅꯪꯗꯤ
ꯕꯣꯜ ꯌꯦꯡꯒꯅꯤꯗ ꯑꯩ ꯌꯦꯡꯉꯔꯣꯏ ꯉꯁꯤꯒꯤꯗꯤ ꯑꯩ ꯇꯤꯝ ꯅꯠꯇꯦ ꯅꯪꯗꯤ
ꯍꯥꯥ
ꯅꯪꯗꯤ
ꯎꯝ
ꯅꯪꯗꯤ ꯌꯦꯡꯒꯗ꯭ꯔꯣ ꯍꯥꯏꯕ
ꯎꯝ ꯄ꯭ꯔꯣꯔꯇꯨꯒꯜꯗꯣ ꯅꯪꯗꯤ ꯀꯅꯥꯅꯣ ꯃꯤ ꯁꯤꯔꯣ
ꯃꯦꯁꯤꯅꯦ ꯑꯩꯗꯤ
ꯄꯣꯔꯇꯨꯒꯜꯅꯦ
ꯎꯝ ꯃꯦꯁꯤꯅꯤꯕ ꯑꯩꯗꯤ ꯃꯦꯁꯤ ꯃꯦꯁꯤ
ꯃꯦꯁꯤꯅꯦ
ꯎꯝ ꯃꯦꯁꯤꯅꯦꯕ
ꯑꯣ ꯑꯩꯗꯤ ꯄꯣꯔꯇꯨꯒꯜꯅꯤ
ꯄꯨꯠꯒ ꯑꯗꯨꯗꯤ ꯁꯣꯏꯣꯔꯦꯍꯦ
ꯀꯥ
ꯀꯩꯗꯧꯗꯣꯏꯅꯣ ꯅꯪꯗꯤ ꯕꯣꯜ ꯑꯗꯨꯗꯤ ꯕꯣꯜ ꯌꯦꯡꯉꯔꯣꯏ ꯉꯁꯤꯗꯤ ꯔꯣꯅꯥꯜꯗꯣꯅꯤꯅ ꯅꯪꯗꯤ
ꯑꯗꯨ ꯌꯦꯡꯅꯤꯡꯉꯦ ꯑꯗꯨꯕꯨ ꯀꯩꯅꯣ ꯃꯇꯝꯗꯣ ꯌꯥꯗꯦꯕ ꯌꯥꯝ ꯊꯦꯡꯉꯤꯅ ꯃꯇꯝꯗꯣ ꯕꯥꯔꯣ ꯃꯈꯥꯏꯗꯅꯤꯅ
ꯑꯥ ꯍꯥꯏꯌꯣ ꯍꯥꯏꯌꯣ
ꯇꯥꯏꯀꯣ ꯀꯥꯕ꯭ꯔꯣ
ꯅꯥꯥꯗꯨꯁꯨ ꯑꯗꯨꯝ ꯍꯩꯗ ꯀꯣ ꯃꯤ ꯂꯣꯏꯅꯃꯛ ꯐꯩ ꯑꯗꯨꯕꯨ ꯈꯪꯗꯦ
ꯎꯝ
ꯑꯗꯣ ꯅꯪꯗꯤ ꯎꯝ ꯅꯪ ꯌꯦꯟꯁꯥꯡ ꯊꯣꯡꯕꯒ ꯍꯩꯇꯕ꯭ꯔ ꯌꯦꯟꯁꯥꯡ ꯊꯣꯡꯕ꯭ꯔ ꯑꯗꯨꯝ
ꯍꯥꯏꯌꯦ
ꯎꯝ
ꯍꯌꯥ ꯎꯝ ꯀꯩꯅꯣ ꯇꯧꯕ꯭ꯔꯣ ꯀꯩꯀꯩ ꯌꯦꯟꯁꯥꯡ ꯍꯩꯒꯦ ꯅꯪꯗꯤ ꯃꯃꯥ ꯍꯣꯏꯅꯒ ꯍꯥꯎꯋꯦ ꯀꯥꯏꯅ ꯆꯥꯕ꯭ꯔꯣ ꯊꯨꯝ ꯌꯥꯛꯑꯦ ꯍꯥꯏꯕ꯭ꯔꯣ
ꯑꯗꯨꯝ ꯍꯩꯌꯦꯗ ꯂꯣꯏꯅ ꯍꯩꯌꯦꯗ
ꯍꯥꯎꯋꯦ ꯀꯥꯏ ꯍꯥꯏꯕ
ꯍꯥꯏꯌꯦ
ꯎꯝ
ꯎꯝ ꯌꯥꯝ ꯐꯩꯀꯣ ꯃꯤꯗꯤ ꯅꯨꯄꯥ ꯑꯣꯏꯔꯒ ꯆꯥꯛ ꯌꯦꯟꯁꯥꯡꯁꯨ ꯊꯣꯡꯕ ꯍꯩ ꯃꯃꯥ ꯕꯕꯥꯒꯤ ꯃꯇꯦꯡꯁꯨ ꯐꯥꯡꯕ ꯍꯩ ꯃꯔꯝ ꯌꯥꯝ ꯃꯣꯛꯑꯦ ꯑꯩ ꯐ꯭ꯔꯦꯟꯁꯦ ꯑꯩꯒꯤ ꯏꯃꯥꯟꯅꯕꯁꯦ
ꯎꯝ ꯍꯩꯕꯅꯤ ꯍꯩꯕꯅꯤ
ꯀꯒꯥꯔꯤ ꯇꯧꯗꯣꯏꯅꯣ ꯅꯪꯗꯤ ꯑꯗꯨꯗꯤꯕꯥꯎ ꯌꯦꯡꯉꯔꯀꯣ ꯅꯪ ꯔꯣꯅꯥꯜꯗꯣꯅꯤꯅ
ꯌꯦꯡꯣꯏ
ꯎꯝ ꯍꯩꯌꯦ ꯂꯣꯏꯅ ꯍꯩꯕ ꯔꯣꯅꯥꯜꯗꯣ ꯉꯁꯤ ꯕꯣꯜ ꯉꯥꯏꯔꯝꯒꯅꯤ ꯑꯩꯈꯣꯏ ꯑꯩꯈꯣꯏꯒꯤ ꯏꯃꯨꯡꯗꯤꯀꯣ ꯑꯩꯁꯨ ꯐꯖꯕꯅꯦ ꯑꯗꯨꯕꯨ ꯑꯩꯗꯤ ꯌꯥꯗ꯭ꯔꯦ ꯑꯩꯗꯤ ꯌꯨꯝꯗ ꯂꯩꯇꯕꯅꯤꯅ ꯌꯦꯡꯕꯗꯣ
ꯎꯝ
ꯌꯦꯡꯕꯗꯤ ꯌꯦꯡꯅꯤꯡꯉꯦ ꯑꯗꯨꯕꯨ ꯎꯄꯥꯏꯗꯤ ꯂꯩꯇ꯭ꯔꯦ
ꯑꯣ ꯍꯣ
ꯎꯝ
ꯃꯇꯝ ꯌꯥꯗꯦꯅꯦ ꯇꯥꯏꯃꯤꯡꯗꯣ ꯑꯗꯨꯒꯤ
ꯍꯥꯥ
ꯇꯥꯏꯃꯤꯡ ꯌꯥꯗꯦꯕ ꯊꯦꯡꯉꯦ ꯍꯥꯏꯕꯗꯤ ꯇꯨꯝꯕ ꯃꯇꯝ ꯂꯩꯇꯦꯕ ꯕꯥꯔꯣ ꯃꯈꯥꯏꯗ ꯌꯦꯡꯉꯗꯤ ꯄꯨꯡ ꯑꯅꯤ ꯑꯍꯨꯝꯗ ꯑꯗꯨꯝ ꯂꯣꯏꯔꯅꯦꯕ
ꯅꯪꯗꯤ ꯀꯩꯅꯣ ꯇꯧꯕ꯭ꯔꯣ ꯅꯪꯒꯤ ꯌꯨꯝꯗ ꯀꯔꯤ ꯀꯔꯤ ꯊꯝꯕꯅꯣ ꯑꯪꯒꯤ ꯍꯨꯏ ꯊꯣꯡꯕ꯭ꯔꯥ ꯍꯧꯗꯣꯡ ꯊꯣꯡꯕ꯭ꯔꯥ ꯀꯩꯀꯩ ꯊꯝꯃꯤ ꯅꯪꯗꯤ ꯌꯨꯝꯗ
ꯌꯨꯝ ꯀꯩꯅꯣ ꯑꯩꯁꯦ ꯍꯧꯖꯤꯛ ꯌꯨꯝꯗꯗꯤ ꯂꯩꯗꯕ ꯕꯔꯥꯗ ꯂꯩꯕ
ꯍꯨꯣꯏꯁꯨ ꯅꯨꯡꯁꯤꯌꯦ
ꯎꯝ ꯅꯨꯡꯁꯤꯌꯦ
ꯎꯝ ꯍꯣꯏ ꯍꯨꯢꯁꯨ ꯅꯨꯡꯁꯤꯌꯦ ꯑꯩꯗꯤ ꯍꯨꯢꯁꯨ ꯌꯥꯝ ꯄꯥꯝꯃꯦ ꯑꯩ ꯍꯣꯏ ꯍꯨꯏ ꯑꯩꯒꯤ ꯉꯧꯕꯅ ꯑꯩꯒꯤ ꯕꯦꯁꯇꯤꯒꯤ ꯍꯨꯏ ꯑꯃ ꯂꯩꯌꯦ
ꯑꯣ ꯃꯃꯤꯡꯗꯤ ꯀꯔꯤ ꯀꯧꯕ
ꯅꯪꯒꯤꯗꯤ ꯃꯤꯡꯊꯣꯟꯗꯕ꯭ꯔꯣ ꯍꯨꯏꯗꯣ ꯍꯨꯏ ꯂꯣꯏꯗꯕ꯭ꯔꯣ ꯅꯣꯏꯒꯤꯗꯤ ꯅꯨꯡꯁꯤꯌꯦꯀꯣ ꯍꯨꯏꯁꯦ ꯌꯥꯝꯅ
ꯎꯝ ꯂꯣꯏꯌꯦ ꯑꯗꯨ ꯃꯤꯅ ꯑꯗꯨꯝ ꯁꯤꯈꯤꯕ ꯃꯊꯟꯗꯁꯨ ꯁꯤꯈꯤꯕ ꯌꯥꯎꯋꯦ ꯑꯗꯨꯅ ꯀꯩꯅꯣ ꯃꯤꯒꯤ ꯌꯦꯟꯒꯨꯝꯕ ꯃꯤꯒꯤ ꯌꯦꯟꯒꯨꯝꯕ ꯉꯥꯅꯨꯒꯨꯝꯕ ꯆꯥꯏ ꯍꯥꯏꯅ ꯑꯗꯨꯝ ꯎꯝ ꯂꯣꯏꯕ ꯌꯥꯗ꯭ꯔꯕ ꯑꯗꯨꯒꯤ ꯌꯣꯟꯊꯣꯛꯄꯒꯨꯝꯕ ꯇꯧꯋꯦꯕ
ꯎꯝ ꯍꯧꯖꯤꯛꯇꯤ ꯀꯔꯤ ꯀꯔꯤꯗ ꯀꯣꯏꯕ ꯆꯠꯅꯤꯡꯉꯦ ꯍꯥꯏꯗꯤ ꯀꯣꯏꯕꯒ ꯆꯠꯅꯤꯡꯕ꯭ꯔꯣ ꯍꯧꯖꯤꯛꯀꯤ ꯃꯇꯝꯁꯦ ꯍꯥꯏꯕꯗꯤ ꯃꯇꯝꯁꯦ ꯍꯥꯏꯕꯗꯤꯀꯣ ꯍꯧꯖꯤꯛ ꯍꯧꯖꯤꯛ ꯅꯣꯡ ꯆꯨꯔꯤꯕꯀꯣ ꯅꯨꯡꯁꯥ ꯁꯥꯔꯤꯁꯦ ꯀꯣꯏꯕꯒ ꯆꯠꯅꯤꯡꯕ꯭ꯔꯥ
ꯌꯥꯝ ꯆꯠꯅꯤꯡꯉꯦ ꯍꯥꯏꯕꯗꯤ
ꯑꯩꯗꯤ ꯑꯁꯨꯃꯥꯏꯅꯀꯣ ꯅꯣꯡ ꯆꯨꯔꯤ ꯆꯨꯔꯤ ꯇꯧꯔꯒꯅꯦ ꯅꯣꯡꯃꯪꯉꯒ ꯅꯨꯡꯁꯥꯖ ꯁꯥꯏꯅ ꯅꯣꯡ ꯆꯨꯕꯁꯦ ꯑꯩꯗꯤꯅꯦ ꯂꯝ ꯁꯥꯡꯅ ꯀꯣꯏꯕ ꯆꯠꯅꯤꯡꯉꯦ ꯐꯖꯅ ꯅꯨꯡꯉꯥꯏꯀꯣ ꯋꯥꯈꯜ ꯅꯨꯡꯉꯥꯏꯕ ꯏꯁꯥꯁꯨ ꯅꯨꯡꯉꯥꯏꯕ ꯃꯤꯠꯁꯨ ꯅꯨꯡꯉꯥꯏꯕ ꯂꯣꯏ ꯅꯨꯡꯉꯥꯏꯀꯣ
ꯎꯝ ꯅꯨꯡꯉꯥꯏꯌꯦ ꯅꯪ ꯂꯣꯡ ꯔꯥꯏꯠꯀꯨꯝꯕ ꯆꯠꯅꯤꯡꯕ꯭ꯔꯣ ꯁꯥꯡꯅ ꯒꯥꯔꯤ
ꯍꯥꯥ
ꯇꯣꯡꯉꯒ ꯆꯠꯄꯗꯣ ꯂꯝꯕꯤ ꯁꯥꯡꯅ ꯒꯥꯔꯤ ꯇꯣꯡꯉꯒ ꯆꯠꯄꯗꯣ ꯆꯠꯅꯤꯡꯕ꯭ꯔꯕ
ꯀꯔꯤ ꯍꯥꯏꯕꯅꯣ
ꯂꯣꯡ ꯔꯥꯏꯠ ꯆꯠꯅꯤꯡꯕ꯭ꯔꯣ ꯍꯥꯏꯕ
ꯍꯥꯏꯌꯣ ꯍꯥꯏꯌꯣ ꯐꯖꯅ ꯑꯧ ꯂꯣꯡ ꯗ꯭ꯔꯥꯏꯕ ꯆꯠꯅꯤꯡꯉꯦ
ꯎꯝ
ꯆꯠꯅꯤꯡꯗꯕ꯭ꯔꯣ ꯅꯪꯗꯤ ꯑꯩꯗꯤ ꯆꯠꯅꯤꯡꯉꯦ
ꯆꯠꯅꯤꯡꯉꯦ ꯌꯥꯝ ꯆꯠꯅꯤꯡꯉꯦ ꯍꯟꯗꯛ ꯃꯔꯛꯁꯦ
ꯎꯝ ꯎꯝ ꯅꯪꯗꯤ ꯒꯥꯔꯤꯗꯣ ꯑꯆꯧꯕ ꯍꯩꯕ꯭ꯔꯣ ꯃꯆꯥ ꯍꯩꯕ꯭ꯔꯣ ꯊꯧꯕ
ꯃꯆꯥ ꯍꯩꯌꯦ ꯑꯆꯧꯕꯗꯤ ꯂꯩꯇꯕꯅꯤꯅ ꯊꯧꯕ ꯍꯩꯇꯦ
ꯏꯔꯣꯏꯕꯁꯨ ꯐꯔꯦꯀꯣ ꯏꯔꯣꯏꯕꯁꯨ ꯌꯥꯝꯅ ꯅꯨꯡꯉꯥꯏꯕꯅꯦ ꯏꯁꯥꯗ ꯌꯥꯝ ꯍꯥꯏꯗꯤ ꯃꯥꯁꯨ ꯑꯦꯛꯁꯔꯁꯥꯏꯁ ꯆꯞ ꯑꯃꯅꯤ ꯀꯣ ꯏꯔꯣꯏꯕꯁꯦ ꯏꯁꯥꯁꯨ ꯀꯔꯤ ꯍꯥꯏꯅꯤ ꯑꯩꯈꯣꯏꯒꯤ ꯃꯁꯜ ꯇꯥꯁꯟꯕꯀꯣ ꯑꯗꯨꯒ ꯏꯁꯥꯁꯦ ꯑꯗꯨꯝ ꯇ ꯇꯦꯛꯈꯠꯂꯒ ꯂꯩꯕꯗꯣ ꯑꯗꯨꯝ ꯂꯩꯌꯦ ꯑꯗꯨ ꯃꯥꯁꯦ ꯑꯗꯨꯒ ꯈꯨꯠ ꯁꯥꯁꯨ ꯁꯤꯡꯕꯀꯣ ꯌꯥꯝ ꯐꯩꯌꯦꯀꯣ ꯃꯥꯁꯦ ꯑꯗꯣ
ꯎꯝ
ꯁꯦ ꯍꯥꯏ
ꯑꯦꯛꯁꯔꯁꯥꯏꯁ ꯈ꯭ꯋꯥꯏꯗꯒꯤ
ꯇꯨꯔꯦꯟꯗ ꯏꯔꯣꯏꯕꯗꯤ ꯁꯥꯊꯤꯗ꯭ꯔꯣ ꯅꯪꯁꯨ ꯂꯨꯞꯈ꯭ꯔꯗꯤ ꯀꯤꯖꯗ꯭ꯔꯣ
ꯀꯤꯗꯦ ꯑꯗꯨꯗꯤ ꯅꯨꯡꯉꯥꯏ ꯍꯦꯟꯅ ꯅꯨꯡꯉꯥꯏꯕꯅꯦ
ꯍꯣꯏ ꯅꯪꯅ ꯅꯨꯄꯥ ꯑꯣꯏꯕꯗꯤ ꯀꯤꯔꯝꯃꯔꯣꯏ ꯑꯗꯨꯅꯅꯦ ꯑꯩꯗꯤ ꯌꯥꯝ
ꯎꯝ ꯑꯗꯨ ꯇꯨꯔꯦꯟꯗ ꯏꯔꯨꯕꯅ ꯀꯩꯅꯣ ꯍꯦꯟꯅ ꯅꯨꯡꯉꯥꯏꯕꯅꯦ ꯍꯥꯏꯗꯤ ꯌꯥꯝ ꯌꯥꯝ ꯁꯦꯡꯕ ꯇꯨꯔꯦꯜ ꯂꯩꯌꯦꯕ ꯏꯁꯤꯡ ꯌꯥꯝ ꯁꯦꯡꯕ ꯇꯨꯔꯦꯟꯁꯤꯡ ꯂꯩꯌꯦꯕ ꯑꯩꯈꯣꯏꯒꯤ ꯆꯤꯡꯗ ꯂꯩꯕꯅꯤꯅꯀꯣ
ꯀꯩ ꯍꯥꯏꯕ ꯏꯃꯥꯟꯅꯕꯧ ꯇꯥꯕ꯭ꯔꯣ ꯇꯨꯔꯦꯟꯗ ꯏꯔꯣꯏꯅꯤꯡꯉꯤꯕꯣ ꯎꯝ
ꯆꯤꯡꯒꯤ ꯇꯨꯔꯦꯟꯗꯣ ꯑꯗꯨꯝ ꯅꯨꯡꯉꯥꯏꯕ ꯎꯝ
ꯇꯨꯔꯦꯟꯗꯗꯤ ꯏꯔꯣꯏꯨ ꯏꯔꯣꯏꯔꯨꯅꯨꯗ ꯀꯩꯗꯧꯒꯦ ꯍꯥꯏꯅ ꯇꯨꯔꯦꯟꯗꯕꯣ
ꯑꯗꯨꯅ ꯍꯦꯟꯅ ꯅꯨꯡꯉꯥꯏꯕꯅꯦ ꯇꯨꯔꯦꯟꯒꯤꯅ
ꯑꯗꯣ ꯑꯩꯅ ꯎꯝ ꯑꯩꯉꯣꯟꯗꯗꯤ ꯍꯜꯂꯝꯒꯅꯤꯀꯣ ꯑꯈꯣꯏꯒꯤ ꯏꯕꯥꯏ ꯀꯧꯗꯣꯏꯔꯣ ꯅꯠꯇ꯭ꯔꯒꯅ ꯀꯩꯅꯣ ꯀꯧꯁꯤꯔꯣ ꯄꯨ ꯀꯧꯁꯤꯔꯣ ꯀꯀꯥ ꯀꯧꯁꯤꯔꯣ
ꯑꯗꯨꯗꯤ ꯌꯥꯔꯣꯏꯍꯦ ꯑꯩ ꯀꯩꯅꯣꯅꯦ
ꯆꯍꯤ ꯀꯌꯥ ꯁꯨꯔꯒꯦ ꯍꯥꯏꯕꯗꯤ ꯅꯪꯗꯣ ꯑ ꯆꯍꯤ ꯅꯠꯇꯕꯀꯣ ꯑꯩꯅ ꯍꯥꯏꯕꯅ ꯅꯪꯁꯦ ꯑꯍꯜꯂꯣ ꯑꯉꯥꯡꯂꯣ
ꯎꯝ ꯑꯍꯟ ꯑꯍꯟꯁꯨ ꯅꯠꯇꯦ ꯑꯉꯥꯡꯁꯨ ꯅꯠꯇꯦ
ꯎ ꯑꯩꯗꯤ ꯑꯉꯥꯡꯅꯦ ꯑꯩꯗꯤ ꯅꯪꯅ ꯁꯨꯍꯟꯅꯕꯀꯣ ꯑꯗꯨꯅ ꯑꯩꯅ ꯅꯪꯁꯦ ꯄꯨꯄꯨꯅ ꯀꯧꯔꯒꯦꯀꯣ ꯀꯀꯥꯅ
ꯑꯗꯨꯗꯤ ꯑ ꯑꯗꯨꯗꯤ ꯍꯦꯟꯃꯜꯂꯦ
ꯌꯥꯏꯌꯦ ꯌꯥꯕ꯭ꯔꯣ ꯀꯀꯥ ꯀꯧꯔꯛꯑꯒꯦ ꯄꯨꯄꯨ ꯀꯧꯔꯛꯑꯒꯦ ꯄꯨꯄꯨꯒꯤ ꯌꯥꯝꯅ ꯍꯥꯎꯅ ꯆꯥꯖꯕ ꯍꯩ ꯍꯦꯟꯁꯥꯡꯁꯦ ꯀꯩ ꯑꯣꯏꯗꯣꯏꯅꯣ ꯄꯨꯄꯨ
ꯈ꯭ꯋꯥꯏꯗꯒꯤ ꯍꯥꯎꯕ ꯍꯥꯏꯕ
ꯀꯣꯏꯅ ꯁꯧꯍ ꯂꯄꯅꯤꯗ
ꯑꯩꯅ ꯈ꯭ꯋꯥꯏꯗꯒꯤ ꯄꯥꯝꯕ ꯌꯦꯟꯁꯥꯡ ꯍꯥꯏꯕ
ꯀꯔꯤ ꯀꯔꯤ ꯆꯥꯕꯅ ꯍꯥꯎꯒꯦ
ꯎꯍꯨ
ꯑꯣ ꯑꯩꯁꯦ ꯑꯗꯨꯝ
ꯑ ꯍꯥꯏꯌꯣ ꯀꯩ ꯍꯥꯏꯕꯅꯣ ꯏꯃꯥ ꯄꯨꯄꯨ
ꯁꯥ ꯉꯥꯁꯦ ꯑꯗꯨꯝ ꯍꯥꯎꯋꯦ
ꯍꯩꯗꯅꯥ ꯀꯩ ꯄꯥꯝꯒꯦ ꯑꯗꯨꯒ ꯆꯥꯛ ꯏꯟꯖꯥꯡꯗꯅ ꯏꯟꯁꯥꯡꯗꯅ ꯀꯩ ꯏꯍꯥꯎ ꯍꯥꯎꯖꯒꯦ ꯑꯁꯕ ꯑꯣ ꯁꯥ ꯉꯥꯁꯦ ꯑꯗꯨꯝ ꯄꯥꯝꯃꯦꯕꯀꯣ ꯅꯪꯒꯤ ꯑꯣꯏ ꯑꯩꯈꯣꯏ ꯁ ꯁꯣꯝꯒꯤ ꯑꯣꯏꯅ ꯑꯗꯨ ꯁꯣꯝꯖꯦ ꯃꯁꯥ ꯌꯥꯝ ꯀꯜꯂꯝꯒꯅꯤ ꯈꯜꯂꯦꯀꯣ ꯃꯁꯛꯒꯁꯦ ꯀ꯭ꯔꯞ ꯀ꯭ꯔꯞ ꯀ꯭ꯔꯞ ꯇꯥꯁꯜꯂꯒ ꯑꯩꯈꯣꯏꯒꯤ ꯃꯁꯇꯛ ꯌꯥꯝ ꯐꯖꯩ ꯃꯁꯛ ꯃꯁꯥꯖꯦ ꯌꯥꯝꯅ ꯐꯕ ꯃꯤ ꯑꯣꯏꯔꯝꯗꯧ ꯃꯥꯜꯂꯦꯀꯣ ꯑꯩꯒꯤ ꯑꯩꯅ ꯈꯜꯂꯤꯁꯦ ꯁꯤꯕꯨ ꯂꯥꯜꯂꯕ꯭ꯔꯣ ꯃꯁꯥꯒꯁꯦ ꯑꯩꯅ ꯈꯜ ꯑꯩꯅ ꯈꯜꯁꯤꯒ ꯃꯁꯥꯒꯁꯤ ꯃꯌꯥꯝ ꯌꯥꯝ ꯀꯪꯕ ꯃꯤ ꯑꯣꯏꯔꯝꯗꯣꯏ ꯖꯥꯜꯂꯣ ꯏꯃ ꯖꯤꯝ ꯆꯠꯂꯦ ꯌꯥꯝ ꯐꯩꯅꯦ ꯑꯗꯨꯗꯤ
ꯉꯁꯤꯁꯨ ꯆꯠꯂꯦ
ꯌꯥꯝꯅ ꯆꯨꯝꯕ꯭ꯔꯣ ꯌꯥꯝꯅ ꯆꯨꯝꯗꯕ꯭ꯔꯣ ꯑꯩꯅ ꯍꯥꯏꯁꯤꯕꯣ
ꯆꯨꯝꯃꯦ ꯆꯨꯝꯃꯦ
ꯀꯝ ꯁꯨꯝꯗꯕ ꯃꯥꯜꯂꯦꯀꯣ ꯑꯗꯨꯗꯤ꯫
ꯏꯁꯥꯁꯤ ꯌꯥꯝꯅ ꯌꯥꯝ ꯐꯕꯗꯤ ꯅꯠꯇꯕ ꯑꯗꯨꯝ ꯃꯛꯇꯤ ꯍꯦ
ꯌꯦꯑ ꯍꯥꯏꯔꯣ ꯍꯥꯏꯔꯑꯣ ꯇꯥꯕ ꯍꯧꯔꯛꯑꯦ ꯃꫭꯛꯇꯦꯕ
ꯑ ꯃꯣꯛꯇꯦꯕ
ꯀꯩꯗ ꯃꯣꯛꯇ꯭ꯔꯤꯕꯥ
ꯅꯪꯅ ꯏꯊꯥ ꯊꯥꯒꯠꯄꯗꯨꯗ ꯑꯩꯁꯦ ꯏꯀꯥꯏꯕ ꯍꯧꯔꯦꯕꯥ ꯅꯪꯅ ꯄꯪꯊꯥ ꯊꯥꯒꯠꯄꯗꯨꯗ ꯑꯩ ꯏꯀꯥꯏꯕ ꯍꯧꯔꯦꯕ
ꯆꯥꯛ ꯏꯟꯁꯥꯡꯁꯨ ꯊꯣꯡꯕ ꯍꯩꯌꯦ ꯖꯤꯝꯁꯨ ꯆꯠꯂꯦ ꯍꯥꯏꯑꯦ ꯀꯣ ꯑꯗꯨꯒ ꯑ ꯑꯐꯕ ꯉꯥꯛꯇ ꯍꯥꯏꯔꯦ ꯑꯗꯨꯒ ꯃꯣꯛꯇꯦ ꯍꯥꯏꯌꯦ ꯅꯪꯗꯤ
ꯑꯗꯨꯝ ꯑꯉꯥꯡ ꯑꯣꯏꯔꯤꯉꯩꯗꯒꯤ ꯑꯗꯨꯝ ꯆꯥꯛ ꯌꯦꯟꯁꯥꯡꯗꯤ ꯑꯗꯨꯝ
ꯃꯣꯛꯄꯥ ꯃꯥꯜꯂꯤꯗ ꯄꯨꯡ ꯀꯌꯥꯗ ꯍꯧꯒꯠꯀꯦ ꯅꯪꯕꯣ꯫
ꯄꯨꯡꯁꯦ ꯄꯨꯡ ꯃꯉꯥꯗ ꯍꯧꯒꯠꯂꯦ
ꯑꯌꯨꯛꯀꯤ ꯄꯨꯡ ꯀꯌꯥꯗ ꯍꯧꯒꯠꯄ
ꯐꯥꯏꯐꯇꯥ
ꯃꯉꯥꯗ ꯑꯁ ꯌꯥꯝꯅ ꯒꯨꯗ ꯕꯣꯏꯅꯤꯅꯦ ꯅꯪꯗꯤ꯫
ꯅꯪꯗꯤ
ꯃꯔꯝ ꯃꯔꯝ ꯌꯥꯝ ꯃꯣꯛꯑꯦꯀꯣ ꯅꯪ ꯑꯩꯅ ꯑꯩꯗꯤ ꯑꯩꯒꯤ ꯃꯔꯝ ꯃꯣꯛꯇꯕꯤ ꯑꯣꯏꯔꯦꯀꯣ ꯑꯩꯗꯤ ꯅꯉꯣꯟꯗꯒꯤ
ꯎꯝ ꯈꯪꯗꯦ ꯑꯩꯗꯤ ꯎꯗꯕꯅꯤꯅ ꯅꯪꯗꯤ ꯄꯨꯡ ꯀꯌꯥꯗ ꯍꯧꯒꯠꯀꯦ